ꯑꯍꯣ
ꯇꯥꯔꯦ ꯇꯥꯔꯦ ꯍꯧꯖꯤꯛꯇꯤ ꯅꯪꯒꯤꯅꯔꯥ ꯑꯩꯒꯤꯅꯔꯥ ꯈꯪꯗ꯭ꯔꯦꯍꯦ
ꯀꯗꯥꯏꯗꯅꯣꯃ ꯇꯧꯒ꯭ꯔꯦ
ꯑꯗꯨꯅꯦ ꯑꯩꯅ ꯁꯤꯗ ꯇꯥꯕ꯭ꯔꯣ ꯇꯥꯕ꯭ꯔꯣ ꯍꯥꯏꯕꯁꯦ ꯀꯨꯟꯔꯛ ꯍꯥꯏꯔꯝꯒꯅꯤ
ꯑꯩꯁꯨ ꯀꯟꯅ ꯍꯥꯏꯔꯤꯕꯅꯤꯅꯦ
ꯑꯗꯨ ꯍꯥꯏꯔꯒ ꯑ ꯏꯆꯦꯒꯤꯗꯣ ꯀꯃꯥꯏꯅ ꯑꯩꯁꯨ ꯌꯥꯝ ꯇꯨꯅꯤꯡꯉꯦꯅꯦ ꯍꯧꯖꯤꯛꯀꯥꯟꯁꯦ
ꯑꯗꯣ ꯍꯧꯖꯤꯛꯀꯤ ꯀꯩꯅꯣ ꯑ ꯐ꯭ꯔꯤꯒꯨꯝꯕ ꯇꯧꯕꯤꯕꯗꯨꯗꯤ ꯁꯦꯡꯅ ꯍꯥꯏꯔꯗꯤ ꯖꯁ ꯒꯥꯏꯠ ꯇꯧꯕꯤꯕꯅꯤꯗ ꯍꯥꯏꯕꯗꯤ ꯍꯧꯖꯤꯛꯀꯥꯟꯗꯤ ꯑ ꯍꯥꯏꯕ ꯋꯥꯗꯅꯦꯕ ꯇꯝꯐꯝꯒꯨꯝꯕꯁꯨ ꯄꯥꯛ ꯂꯩꯇꯕꯅꯦ ꯑꯗꯨꯒ ꯑꯥ ꯄꯩꯁꯥ ꯌꯥꯝꯅꯁꯨ ꯂꯧꯕ ꯃꯐꯝꯁꯤꯡꯗꯣ ꯑꯗꯨꯗ ꯇꯝꯖꯔꯁꯨ ꯀꯩꯅꯣꯝꯃ ꯂꯝꯕꯤ ꯈꯪꯉꯒ ꯇꯝꯕ ꯐꯩꯗꯅ ꯑꯗꯨꯒꯤ
ꯎꯝ ꯎꯝ ꯑꯗꯨꯒ ꯐꯤ ꯇꯨꯅꯤꯡꯔꯒ ꯃꯐꯝ ꯂꯪ ꯊꯤꯟꯕ ꯃꯐꯝ ꯐꯥꯎ ꯈꯪꯗꯕ ꯂꯩꯌꯦꯕ
ꯍꯣꯏ ꯍꯣꯏ
ꯑꯗꯨꯒꯨꯝꯕꯗꯨꯁꯨ ꯍꯥꯏꯔꯝꯒꯅꯤꯅ
ꯍꯣꯏ ꯍꯣꯏ ꯑꯗꯨꯒꯨꯝꯕ ꯂꯣꯏ ꯀꯩꯅꯣ ꯑꯥ ꯆꯥꯡ ꯑꯃꯗꯗꯤ ꯂꯣꯏꯅꯗꯤ ꯕꯦꯁꯤꯛꯅꯦ ꯖꯁ ꯕ꯭ꯂꯨ ꯄꯔꯤꯟꯗꯣ ꯀꯣ ꯑꯗꯨꯒꯨꯝꯕꯗꯨꯗꯤ ꯄꯤꯒꯅꯤꯗ ꯑꯗꯨꯒꯤ ꯋꯥ ꯈꯛꯇꯅꯤꯗ
ꯁꯣꯝꯗ ꯎꯝ ꯄꯣꯠ ꯊꯣꯛꯄꯁꯨ ꯂꯩꯔꯦ ꯃꯅꯤꯡꯗ ꯑꯩ
ꯑꯪ ꯈꯪ ꯈꯪ ꯈꯪ ꯈꯪꯗꯦ ꯈꯪꯗꯦ ꯄꯨꯟꯁꯤꯁꯦ ꯖꯥꯠ ꯖꯥꯠꯅꯦ ꯑꯩꯈꯣꯏ ꯑꯩꯈꯣꯏꯒꯤ ꯐꯦꯝ ꯃꯤ ꯃꯌꯥꯝꯁꯦꯀꯣ
ꯁꯥꯊꯤꯕ ꯈꯛꯇꯪꯅꯦꯕ
ꯎꯝ ꯄ꯭ꯔꯥꯏꯚꯦꯁꯤ ꯍꯥꯏꯕꯁꯦ ꯂꯩꯇ꯭ꯔꯦꯕ
ꯗꯨꯅꯦ
ꯁꯤꯔꯦꯗ ꯑꯩꯗꯤ ꯍꯩꯍꯥ ꯂꯥꯏꯔꯤꯛ ꯄꯥꯔꯤꯕ꯭ꯔꯣ ꯅꯪꯗꯤ ꯍꯧꯖꯤꯛꯀꯥꯟ
ꯑꯁ ꯍꯧꯖꯤꯀꯥꯟꯁꯦ ꯎꯝ ꯂꯥꯏꯔꯤꯛꯇꯤ ꯁꯣꯛꯇ꯭ꯔꯦꯗ ꯍꯩꯕ ꯂꯣꯏꯔꯕꯒꯤ ꯍꯩꯕ ꯂꯣꯏꯔꯦ ꯑꯃꯨꯛ ꯁꯣꯛꯅꯤꯡꯉꯥꯏ ꯂꯩꯇ꯭ꯔꯦꯕ
ꯑꯗꯨꯅꯦ ꯑꯩꯒꯤꯁꯤꯅ ꯌꯦꯡꯂꯗꯤ ꯑꯃꯨꯛꯀ ꯂꯣꯏꯅꯃꯛ ꯍꯩꯕꯒꯨꯝ ꯑꯣꯖꯥ ꯑꯣꯏꯕꯅꯤꯅ
ꯑꯗꯨ ꯀꯩꯅꯣ ꯑ ꯅꯪ ꯅꯨꯡꯗꯤꯟꯒꯨꯝꯕ ꯀꯣꯆꯤꯡ ꯇꯨꯏꯁꯟ ꯑꯉꯥꯡꯁꯤꯡꯒꯤ ꯂꯧꯕ꯭ꯔꯣ
ꯂꯧꯋꯦ ꯃꯐꯝ ꯃꯔꯤꯗ ꯂꯧꯋꯦ
ꯍꯣꯝ ꯇ꯭ꯌꯨꯇꯔ ꯂꯧꯕꯤꯕꯀꯣ ꯅꯠꯇ꯭ꯔꯒꯅ ꯒ꯭ꯔꯨꯞꯔꯣ ꯑꯣ ꯍꯣꯝ ꯇ꯭ꯌꯨ
ꯅꯠꯇꯦ ꯅꯠꯇꯦ ꯍꯣꯝ ꯇ꯭ꯌꯨꯇꯔ ꯂꯧꯕ
ꯎꯝ ꯑꯗꯨꯅꯗꯤ ꯐꯩꯗ ꯀ꯭ꯂꯥꯁ ꯇꯦꯟꯒꯨꯝꯕꯩꯔꯥ
ꯍꯣꯏ ꯀ꯭ꯂꯥꯁ ꯌꯥꯝꯕꯒꯤ ꯅꯠꯇ꯭ꯔꯗꯤ ꯃꯆꯥꯁꯤꯡꯗꯤ ꯁꯤꯒꯅꯤꯍꯦ
ꯑꯗꯨ ꯑꯥ ꯀꯣꯔꯁ ꯑꯥ ꯐꯤꯗꯤ ꯀꯌꯥ ꯀꯌꯥꯒꯨꯝꯕ ꯆꯠꯅꯍꯟꯂꯦ ꯍꯧꯖꯤꯛꯀꯥꯟꯁꯦ ꯍꯣꯝ ꯇ꯭ꯌꯨꯇꯔꯒꯤ ꯃꯟꯇ ꯑꯗꯨꯝ
ꯁꯕꯖꯦꯛ ꯂꯣꯏꯅꯃꯛꯀꯤꯁꯦ ꯃꯉꯥ ꯍꯥꯏꯕ ꯃꯥꯟꯂꯦ ꯃꯉꯥ ꯑꯗꯨꯝ ꯂꯧꯅꯩꯌꯦ
ꯎꯝ ꯎꯝ
ꯑꯗꯨ ꯈꯔꯅ ꯑꯗꯨꯝ ꯉꯝꯗꯕꯁꯤꯡ ꯀꯧꯗꯤ ꯀꯧꯅꯤꯡꯔꯒ ꯉꯝꯗꯕꯁꯤꯡꯗꯤ ꯑꯩꯗꯤ ꯑꯩꯗꯤ ꯃꯔꯤ ꯑꯗꯨꯝ ꯂꯧꯕꯤꯑꯦꯕ
ꯎꯝ ꯎꯝ ꯎꯝ
ꯗꯨ ꯗꯨꯃꯥꯏꯅ ꯇꯧꯔꯒ ꯍꯤꯡꯂꯤꯕꯅꯦ ꯍꯟꯗꯛ ꯍꯧꯖꯤꯛꯀꯥꯟꯗꯤ ꯏꯃꯨꯡꯁꯨ ꯅꯨꯡꯉꯥꯏꯕꯗꯣ ꯑꯣꯏꯗ꯭ꯔꯕꯅꯤꯅ
ꯑꯁ ꯑꯗꯨꯅꯤ ꯀꯩꯅꯣ ꯈ꯭ꯋꯥꯏꯗꯒꯤ ꯐꯕꯁꯦ ꯂꯥꯏꯕꯛ ꯈꯋꯥꯏꯗꯤ ꯐꯕꯅꯤ ꯀꯩꯅꯣ ꯅꯠꯇ꯭ꯔꯗꯤ ꯍꯣꯠꯅꯗꯦꯗꯅ ꯍꯥꯏꯕꯗꯤ ꯕꯦꯛꯀꯞ ꯌꯥꯝ ꯐꯪꯕꯁꯦ ꯑꯃꯔꯣꯝ ꯍꯥꯏꯔꯗꯤ ꯑ ꯑꯃꯔꯣꯝ ꯍꯥꯏꯔꯗꯤ ꯅꯦꯒ꯭ꯂꯦꯠ ꯌꯥꯝ ꯍꯦꯟꯅ
ꯑꯥ ꯂꯥꯏꯊꯣꯛꯑꯦꯕ
ꯌꯥꯝꯅ ꯂꯥꯏꯊꯣꯛꯑꯦꯕ ꯑꯗꯨꯒꯤ ꯑꯩꯗꯤ ꯑꯃꯔꯣꯝ ꯍꯥꯏꯔꯗꯤ ꯑꯗꯨꯅ ꯈ꯭ꯋꯥꯏꯗꯒꯤ ꯍꯦꯟꯅ ꯑꯦꯗꯚꯥꯟꯇꯦꯖꯄꯨ ꯂꯩꯔꯤꯗ ꯍꯣꯠꯅꯅꯤꯡꯕ ꯈꯔ ꯌꯥꯎꯋꯤꯗꯅꯀꯣ ꯈꯔ ꯏꯟꯕꯤꯗꯅꯀꯣ ꯏꯅꯔꯖꯤ ꯍꯦꯟꯅ ꯌꯥꯎꯋꯦꯗꯅ
ꯑꯃ ꯑꯃꯔꯛ ꯁꯨꯃꯥꯏꯅ ꯃꯈꯥ ꯐꯥꯎ ꯏꯟꯊꯗ꯭ꯔꯗꯤ ꯈꯪꯔꯣꯏꯗꯕ ꯃꯥꯜꯂꯦ ꯃꯤꯁꯤꯡꯁꯦ
ꯑꯥ ꯑꯗꯨꯅꯗꯤ ꯈ꯭ꯋꯥꯏꯗꯒꯤ ꯐꯕꯅꯤꯗ ꯃꯔꯛ ꯃꯔꯛꯇꯗꯤ
ꯎꯝ ꯌꯥꯝꯅ ꯃꯈꯥꯗ ꯃꯤꯒꯤ ꯃꯈꯣꯡ ꯃꯈꯥꯗꯁꯨ ꯂꯩꯇꯕ ꯑꯗꯨꯕꯨ ꯈꯪꯉꯦꯅ ꯆꯥꯡ ꯑꯗꯨꯒꯤ ꯆꯥꯡꯗꯨꯗ
ꯍꯣꯏ
ꯑꯥ ꯇꯧꯗꯕ ꯌꯥꯗꯦ ꯍꯥꯏꯕꯒꯤ ꯋꯥꯈꯜ ꯊꯣꯛꯍꯟꯕꯒꯤ ꯂꯦꯕꯦꯜꯗꯨꯗ ꯂꯩꯔ ꯂꯩꯍꯟꯒꯦ ꯇꯧꯕꯅꯦ ꯃꯤꯁꯤꯡꯁꯦ
ꯆꯨꯝꯃꯦ ꯆꯨꯝꯃꯦ ꯑꯗꯨꯕꯨ ꯅꯠꯇ꯭ꯔꯗꯤ ꯈꯪꯗꯦꯅꯦ
ꯑꯗ ꯑꯗꯨꯒꯤ ꯑꯥ ꯄꯥꯗ꯭ꯔꯁꯨ ꯑꯦꯄ꯭ꯂꯥꯏꯕꯨꯗꯤ ꯇꯧꯔꯤꯗꯨꯅꯤ ꯑꯩꯁꯨ
ꯎꯝ ꯑꯦ ꯇꯔꯥꯏꯗꯤ ꯇꯧꯍꯦ ꯅꯣꯏ ꯂꯥꯏꯔꯤꯛꯇ ꯆꯥꯒꯗꯧꯕꯅꯤ ꯍꯦ ꯅꯣꯏ ꯀꯩꯅꯣ
ꯃꯁꯇ꯭ꯔ ꯃꯁꯇ꯭ꯔꯗꯤ ꯇꯧꯕ ꯅꯠꯇ꯭ꯔꯣ ꯅꯪ
ꯑꯥ ꯑꯩ ꯇꯧꯗ꯭ꯔꯦ ꯑꯩ ꯃꯇꯝꯗꯣ ꯌꯥꯝ ꯀꯟꯅ ꯄꯤꯅꯤꯡꯗ꯭ꯔꯕ ꯄꯤꯅꯤꯡꯗ꯭ꯔꯕ ꯍꯥꯏꯕꯗꯤ ꯎꯝ ꯍꯥꯟꯅꯗꯒꯤ ꯑꯩꯕꯨꯗꯤ ꯀꯩꯅꯣ ꯁꯤ ꯏꯁꯇꯣꯛꯀꯨꯝꯕ ꯐꯣꯔꯛꯁꯀꯨꯝꯕ ꯑꯗꯨꯒꯨꯝꯕꯗꯣ ꯈꯔ ꯍꯥꯟꯅꯗꯤ ꯑꯗꯨꯝ ꯇꯧꯔ ꯂꯥꯛꯑꯦꯕꯀꯣ ꯑꯗꯣ ꯑꯩ ꯑꯥ ꯑꯜꯒꯣꯔꯤꯗꯝ ꯇ꯭ꯔꯦꯗꯤꯡ ꯕꯣꯔꯠꯀꯨꯝꯕ ꯑꯩ ꯈꯔ ꯁꯦꯝꯕ ꯑꯩ ꯇ꯭ꯔꯥꯏꯗꯤ ꯇꯧꯕꯅꯦꯕ
ꯎꯝ
ꯑꯗꯣ ꯁꯛꯁꯦꯁ ꯃꯛꯇꯤ ꯑꯣꯏꯕ ꯉꯝꯗ꯭ꯔꯤꯗ ꯑꯗꯨ ꯃꯣꯗꯦꯜꯗꯤ ꯈꯔ ꯁꯦꯝꯃꯦ ꯑꯩꯈꯣꯏꯅ ꯄꯥꯝꯕ ꯌꯧꯗꯕꯒꯨꯝꯕꯀꯣ ꯑꯗꯨꯒꯨꯝꯕ ꯌꯥꯝ ꯇꯧꯕꯒꯤ ꯋꯥꯠꯂꯤꯗ ꯑꯗꯨ ꯑꯩ ꯃꯇꯝꯗꯣ ꯑꯇꯩ ꯄꯤꯅꯤꯡꯇ꯭ꯔ ꯊꯥꯎꯖꯟ ꯇ꯭ꯋꯦꯟꯇꯤ ꯇ꯭ꯋꯦꯟꯇꯤ ꯋꯥꯟ ꯑꯗꯨꯋꯥꯏꯗꯒꯤ ꯑꯩꯗꯤ ꯇꯧꯗꯤ ꯇꯧꯔꯛꯈ꯭ꯔꯕꯅꯦꯕ ꯑꯗꯨꯁꯨ ꯁꯦꯝꯃꯒ ꯂꯣꯏꯕ ꯂꯩꯇꯕ ꯍꯥꯏꯕ ꯇꯥꯔꯦ ꯌꯥꯝ ꯚꯁ ꯑꯣꯏꯃꯟꯈ꯭ꯔꯦꯕꯀꯣ ꯀꯩꯅꯣꯗ ꯄ꯭ꯔꯣꯒ꯭ꯔꯥꯃꯤꯡ ꯀꯩꯀꯥꯖꯨ ꯌꯥꯝ ꯀꯟꯅ ꯑꯗꯨꯒꯨꯝꯕ ꯕꯦꯛꯒ꯭ꯔꯥꯎꯟꯗꯗꯤ ꯑꯩꯈꯣꯏ ꯂꯥꯛꯄ ꯅꯠꯇꯦꯅ ꯈꯖꯤꯛꯇꯪꯅ ꯊꯤꯒꯠꯂꯛꯄꯅꯤꯅ ꯌꯥꯝꯅ ꯍꯣꯏ
ꯥꯗꯁꯇ ꯂꯥꯁ ꯌꯤꯔꯗꯔꯥ ꯑꯩꯅ ꯑꯥ ꯅꯣꯏꯃꯕꯨ ꯅꯪ ꯀꯔꯝꯃꯥꯏꯅ ꯇꯧꯔꯤꯕ꯭ꯔꯥ ꯍꯥꯏꯅ ꯍꯪꯕꯅꯦꯕ ꯅꯣꯡꯃ
ꯂꯦꯞꯇꯣꯞꯀꯥ ꯀꯔꯤꯔ ꯈꯜꯂꯛ ꯊꯃꯦ ꯀꯔꯤ ꯇꯧꯕ꯭ꯔꯥꯗꯤ ꯈꯪꯗꯦ ꯑꯣꯏꯕ꯭ꯔꯥ ꯑꯣꯏ
ꯈꯪꯗꯦ ꯈꯪꯗꯦ ꯑꯣꯏꯒꯗꯧꯕ꯭ꯔꯥ ꯑꯣꯏꯔꯣꯏꯗꯕ꯭ꯔꯥ ꯈꯪꯗꯦ ꯑꯗꯣ ꯃꯇꯝꯗꯤ ꯐꯖꯅꯗꯤ ꯆꯥꯈ꯭ꯔꯦ ꯑꯗꯣ ꯇ꯭ꯔꯥꯏꯗꯤ ꯀꯟꯅ ꯇꯧꯕꯅꯤ ꯑꯗꯣ ꯄꯥꯝꯕ ꯆꯥꯡꯗꯨꯗꯤ ꯁꯦꯝꯗꯣꯛꯄ ꯉꯝꯗ꯭ꯔꯤ ꯅꯣꯂꯦꯖ ꯌꯥꯝ ꯋꯥꯠꯄꯒꯤꯔ ꯍꯣꯠꯅꯕ ꯋꯥꯠꯄꯒꯤꯔ ꯈꯪꯗꯦ
ꯎꯝ
ꯄ꯭ꯔꯣꯒꯥꯃꯤꯡꯀꯨꯝꯕ ꯀꯩꯀꯥ ꯍꯧꯖꯤꯛ ꯑꯗꯨꯒꯨꯝꯕꯁꯤꯡꯁꯦ ꯌꯥꯝꯅ ꯀꯩꯅꯣ ꯑꯩꯈꯣꯏꯅ ꯈꯟꯕꯃ ꯊꯣꯛꯄ ꯑꯃ ꯑꯗꯨꯃꯥꯏꯅ ꯌꯥꯝ ꯇꯧꯕꯅꯤꯅꯀꯣ ꯀꯩꯅꯣꯝꯃ ꯇꯧꯔꯤꯕ ꯃꯤꯒꯤ ꯋꯥꯈꯜꯗ ꯈꯟꯕꯗꯣ ꯎꯝ ꯏꯁꯀ꯭ꯔꯤꯞꯇ ꯂꯣꯏ ꯏꯊꯣꯛ ꯀꯩꯇꯧꯕꯁꯦ ꯏꯁꯀ꯭ꯔꯤꯞꯇ ꯏꯕ ꯀꯥꯟꯗ ꯇꯥꯕ ꯉꯝꯗꯦꯕ ꯑꯗꯨꯒꯨꯝꯕꯗꯨꯅ ꯃꯇꯝ ꯐꯖꯅꯥ ꯆꯥꯕ
ꯑꯣ ꯑꯣ ꯑꯁ ꯈꯪꯗ꯭ꯔꯦꯍꯦ ꯑꯩꯈꯣꯏꯗꯤ ꯑꯗꯨꯒꯨꯝꯕꯗ ꯀꯣꯛꯇꯠꯅꯤꯅ
ꯁ꯭ꯇ꯭ꯔꯦꯇꯤꯖꯤ ꯁꯦꯠꯞꯀꯨꯝꯕꯗꯨꯗꯤ ꯃꯤꯒꯤ ꯀꯣꯛꯅ ꯂꯣꯏ ꯄꯨꯊꯣꯛꯄ ꯉꯝꯃꯦꯕꯀꯣ ꯍꯥꯏꯕꯗꯤ ꯑꯩꯈꯣꯏꯅ ꯖꯔꯅꯦꯜ ꯑꯣꯏꯅ ꯂꯣꯏ ꯁꯦꯝꯃꯒ ꯀꯩꯅꯣ ꯒꯨꯒꯜ ꯑꯦꯛꯁꯤꯌꯦꯜ ꯁꯤꯠꯇ ꯂꯣꯏ ꯁꯦꯝꯃꯒ ꯄ꯭ꯔꯣꯕꯥꯕꯤꯂꯤꯇꯤ ꯍꯣꯠꯄ ꯍꯥꯏꯒꯗ꯭ꯔꯥ ꯃꯥꯒꯤ ꯑꯥꯎꯠꯀꯝꯗꯣ ꯍꯣꯠꯇꯣꯛꯄ ꯂꫭꯏ ꯌꯥꯏꯑꯕꯥ ꯏꯁꯇ꯭ꯔꯦꯇꯤꯖꯤꯒꯤ ꯃꯇꯨꯡ ꯏꯟꯅꯀꯣ ꯗꯇꯥꯗꯤ ꯈꯣꯝꯕ ꯉꯝꯃꯦꯕ ꯑꯗꯣ ꯈꯣꯝꯕ ꯂꯣꯏꯕ ꯗꯇꯥꯗꫭ ꯑꯩꯈꯣꯏꯅ ꯄ꯭ꯔꯣꯒ꯭ꯔꯥꯃꯤꯡ ꯑꯣꯏꯅ ꯏꯁꯀ꯭ꯔꯤꯞ ꯑꯣꯏꯅ ꯏꯊꯣꯛꯂꯥꯛ ꯀꯥꯟꯗꯗꯤ ꯑꯗꯨꯗꯒꯤꯗꯤ ꯑꯗꯨ ꯏꯊꯣꯛꯄ ꯀꯥꯟꯗꯤ ꯑꯦꯛꯖꯦꯛ ꯇꯥꯕ ꯉꯝꯗꯦꯕ ꯑꯗꯨꯒꯤ ꯚꯥꯁ꯭ꯠ ꯑꯣꯏꯃꯟꯕꯒꯤ ꯌꯥꯝ ꯆꯪꯈ꯭ꯔꯦ ꯑꯩ ꯑꯗꯨ ꯃꯣꯗꯦꯜꯗꯣ ꯑꯍꯨꯝ ꯃꯔꯤꯗꯤ ꯁꯦꯝꯈ꯭ꯔꯥꯕꯅꯦꯕ ꯏꯊꯟꯇꯅꯁꯨ ꯉꯝ ꯗꯕꯒꯤ ꯑꯩ ꯑ ꯃꯤꯁꯨ ꯄꯨꯜꯂꯒ ꯁꯦꯝꯈ꯭ꯔꯥꯕꯅꯦꯕꯀꯣ ꯍꯥꯟꯅ
ꯑꯁꯤ ꯁꯦꯝꯔꯥꯒ ꯀꯔꯤ ꯇꯧꯒꯦ ꯇꯧꯕ꯭ꯔꯥ ꯁꯤ ꯁꯦꯝꯔꯥꯒ
ꯎꯝ ꯫ ꯑꯣꯇꯣꯃꯦꯇꯦꯠ ꯇ꯭ꯔꯦꯠ ꯆꯪꯍꯟꯒꯦ ꯇꯧꯕ ꯍꯥꯏꯕꯗꯤ
ꯑꯣ
ꯏꯁ꯭ꯇꯣꯛꯇ ꯏꯟꯚꯦꯁ꯭ꯠ ꯇꯧꯕ ꯀꯌꯥꯝ ꯇꯥꯏꯅꯦ ꯍꯥ
ꯑꯣ ꯎꯝ
ꯇ ꯏꯟꯚꯦꯁ꯭ꯠ ꯇꯧꯕꯒꯥ ꯌꯥꯝ ꯇꯥꯔꯝꯃꯅꯤꯗ ꯑꯗꫭ ꯏꯁ꯭ꯇꯣꯛꯇ ꯅꯠꯇ꯭ꯔꯁꯨ ‌ꯈꫭꯏ ꯀꯔꯦꯟꯁꯤ ꯀꯔꯦꯟꯁꯤꯒꯨꯝꯕ ꯎꯝ
ꯑꯥ ꯑꯩꯈꯣꯏ ꯏꯃꯨꯡꯒꯤ ꯈꯔꯁꯨ ꯇꯧꯕ ꯂꯩꯔꯦ꯫
ꯑꯗꯣ ꯑꯩꯈꯣꯏꯅꯗꯤ ꯏꯁ꯭ꯇꯣꯛꯀꯨꯝꯕ ꯅꯠꯇꯕꯤꯗ ꯀꯔꯦꯟꯁꯤꯒꯨꯝꯕꯗ ꯎꯝ ꯄ꯭ꯔꯥꯏꯖꯇ ꯄ꯭ꯔꯥꯏꯖꯀꯤ ꯂꯩꯒꯗꯧꯕ ꯍꯥꯏꯕ ꯄꯦꯇꯔꯟ ꯑꯃ ꯂꯩꯌꯦꯕꯀꯣ꯫
ꯎꯝ ꯎꯝ
ꯑꯗꯨꯒꯨꯝꯕꯗꯨꯗ ꯃꯊꯟꯇ ꯑꯣꯇꯣ ꯑꯣꯏꯅ ꯆꯪꯍꯟꯒꯦ ꯇꯧꯕ ꯑꯗꯨꯃꯥꯏ ꯁꯦꯝꯅꯦꯕ꯫ ꯑꯗꯣ ꯃꯣꯗꯦꯜꯁꯦ ꯑꯍꯨꯝ ꯃꯔꯤ ꯁꯨꯔꯦ ꯑꯗꯨꯁꯨ ꯑꯩꯈꯣꯏꯅ ꯏꯊꯣꯛꯈ꯭ꯔꯕ ꯁꯦꯝ ꯈꯣꯝꯖꯤꯟꯕ ꯗꯇꯥꯗꯨꯒ ꯑꯦꯛꯖꯦꯛ ꯄꯤꯁꯤꯟꯕꯗꯨ ꯊꯣꯛꯑ ꯁꯨꯡꯌꯥ ꯌꯥꯗꯕ ꯂꯨꯔꯤꯒꯤꯅꯤ ꯑꯗꯨ ꯈꯪꯗꯦ ꯃꯥꯁꯦ ꯑꯩꯈꯣꯏꯅ ꯅꯣꯂꯦꯖ ꯈꯔ ꯋꯥꯠꯄ ꯍꯥꯏꯇꯥꯔꯦ꯫
ꯑꫭ ꯐꯖꯅꯥ ꯐꯖꯅꯥ ꯇꯧꯔꯣ ꯍꯥꯏꯗꯨꯗꯤ ꯌꯦꯡ ꯍꯩꯇ꯭ꯔꯥꯁꯨ ꯍꯩꯇ꯭ꯔꯥꯁꯨ ꯑꯣ ꯁꯤꯗꯤ ꯑꯣꯏꯈ꯭ꯔꯦꯀꯣ ꯍꯥꯏꯕꯗꯨ ꯇꯥꯅꯤꯡꯉꯤꯅꯦ ꯑꯩꯈꯣꯏꯁꯨ ꯀꯔꯤꯔꯥ ꯍꯥꯏꯕꯗꯨ ꯈꯪꯗ꯭ꯔꯁꯨ꯫
ꯎꯝ ꯑꯣꯏꯕꯨ ꯑꫭꯏꯔꯗꯤ ꯃꯤꯂꯣꯏ ꯄꯥꯏꯕ ꯌꯥꯔꯦ ꯚꫭꯠꯅꯦ꯫ ꯁꯦꯝꯃꯤꯁꯦ ꯁꯦꯁ ꯚꫭꯠꯇꯣ ꯂꯩꯈ꯭ꯔꯗꯤ ꯍꯥ꯫ ꯑꯥ ꯗꯥꯏꯔꯦꯛ ꯁꯣꯐꯋꯦꯔ ꯑꯣꯏꯅꯀꯣ ꯏꯟꯁꯇꯣꯜ ꯇꯧꯔꯅꯤꯗꯅ ꯅꯣꯏ ꯗꯤꯚꯥꯏꯁꯇ ꯑꯗꯨꯗ ꯅꯣꯏꯅ ꯄꯥꯏꯒꯗꯧꯕ ꯀꯦꯄꯤꯇꯦꯜꯒꯤ ꯆꯥꯡ ꯂꯩꯒꯅꯦꯕ ꯍꯥꯏꯕꯗꯤ ꯔꯤꯁ꯭ꯛ ꯃꯦꯅꯦꯖꯃꯦꯟ ꯍꯥꯏꯕ ꯂꯩꯕꯀꯣ꯫ ꯅꯁꯥꯏ ꯀꯦꯄꯤꯇꯦꯜ ꯑꯃ ꯍꯥꯞꯆꯤꯜꯂꯤꯅꯤꯅ ꯕ꯭ꯔꯣꯀꯔꯗ ꯀꯅꯦꯛ ꯇꯧꯔꯅꯤꯗꯅ ꯂꯣꯏꯔꯦ ꯅꯪ꯫ ꯇꯨꯝꯃ ꯂꯩꯔ ꯃꯊꯟꯗ ꯑꯣꯇꯣꯃꯦꯇꯤꯛꯇ ꯕꯥꯏ ꯁꯦꯜ ꯕꯥꯏ ꯁꯦꯜ ꯕꯥꯏ ꯂꯣ ꯁꯦꯜ ꯍꯥꯏ ꯑꯁ ꯋꯥꯔꯤꯗꯤ ꯌꯥꯝ ꯐꯖꯈ꯭ꯔꯥꯕ ꯋꯥꯅꯤꯗ ꯑꯣꯏꯗꯕ ꯋꯥ ꯈꯠꯇꯪꯅꯦ꯫
ꯑꫭꯏ ꯍꯜꯂꫭ ꯅ ꯑꯗꯨꯗꯤ ꯀꯔꯤꯅꯣ ꯋꯥꯔꯤ ꯈꯛꯇꯪ ꯇꯧꯒꯅꯨꯅꯦ꯫
ꯑꯗꯨ ꯃꯣꯗꯦꯜꯗꯣ ꯑꯍꯨꯝ ꯃꯔꯤ ꯁꯨꯈ꯭ꯔꯥꯕꯅꯤꯅꯦ ꯇꯨꯝꯗꯕꯤꯗ ꯑꯌꯨꯛ ꯄꯨꯡ ꯅꯥꯏꯟꯗꯒꯤꯀꯣ ꯆꯥꯛ ꯆꯥꯕ ꯈꯛꯇꯪꯅꯦ ꯍꯧꯒꯠꯄꯁꯦ ꯉꯥꯏꯍꯥꯛꯉꯩ ꯑꯁꯤ ꯀꯨꯏꯔꯦ ꯑꯗꯨ ꯑꯩꯅ ꯁꯦꯝꯕ ꯍꯧꯔꯛꯈꯤꯕꯗꯣ ꯀꯨꯏꯔꯦ ꯑꯗꯨꯗꯣ ꯑ ꯆꯥꯛ ꯆꯥꯕ ꯈꯨꯗꯤꯡ ꯂꯩꯍꯧꯕꯒꯨꯝꯕ ꯑꯗꯣ ꯃꯣꯗꯦꯜ ꯑꯍꯨꯝ ꯃꯔꯤ ꯁꯦꯝꯈ꯭ꯔꯕꯅꯦꯕ ꯄꯥꯏꯕ ꯌꯥꯏ ꯍꯥꯏꯔꯁꯨ ꯑꯩꯈꯣꯏꯅ ꯈꯟꯕ ꯆꯥꯡꯗꯣ ꯁꯨꯡꯌꯥꯎ ꯌꯧꯕ ꯉꯝꯗꯕ ꯈꯟꯕ ꯆꯥꯡ ꯁꯨꯡꯌꯥꯎ ꯌꯧꯕ ꯉꯝꯗꯕ
ꯃꯇꯝ ꯆꯪꯒꯅꯤꯍꯦ ꯑꯗꯨ ꯑꯣꯏꯔꯗꯤꯀꯣ꯫ ꯑꯣ ꯃꯤꯠ ꯅꯣꯏ ꯃꯤ ꯀꯌꯥ ꯁꯨꯕ
ꯃꯤ ꯑꯍꯨꯝ꯫ ꯑꯗꯨ ꯑꯃꯅ ꯏꯁꯇ꯭ꯔꯦꯇꯤꯖꯤꯗꯤ ꯏꯁꯇ꯭ꯔꯦꯇꯤꯖꯤ ꯁꯦꯝꯕꯅ ꯇꯣꯡꯉꯥꯂꯦꯀꯣ ꯁꯇ꯭ꯔꯦꯇꯦꯖꯤ ꯍꯥꯏꯕ ꯑꯃ ꯁꯦꯝꯕ ꯑꯃ ꯂꯩꯔꯤ ꯑꯗꯨ ꯑꯗꯨꯅ ꯇꯣꯡꯉꯥꯜꯂꯦ ꯑꯗꯨꯗꯒꯤ ꯑꯜꯒꯣꯔꯤꯗꯝ ꯁꯦꯝꯕꯅ ꯑꯃꯨꯛ ꯇꯣꯡꯉꯥꯜꯂꯦꯕꯀꯣ꯫ ꯏꯁꯇ꯭ꯔꯦꯇꯤꯖꯤꯗꯣ ꯏꯁ꯭ꯀ꯭ꯔꯤꯞꯇ ꯏꯊꯣꯛꯀꯗꯧꯕ ꯑꯩꯈꯣꯏꯅ ꯄꯥꯏꯊꯟ ꯄ꯭ꯔꯣꯒꯥ꯭ꯔꯥꯃꯤꯡ ꯑꯃ ꯂꯩꯅ ꯄꯥꯏꯊꯟ ꯍꯥꯏꯕ ꯂꯩ ꯄꯦꯟꯗꯥ ꯂꯩ ꯄꯥꯏꯟ ꯏꯁꯀ꯭ꯔꯤꯞ ꯍꯥꯏꯕ ꯂꯩꯅ꯫ ꯑꯗꯣ ꯑꯩꯈꯣꯏꯅꯗꯤ ꯄꯥꯏ ꯏꯁꯀ꯭ꯔꯤꯞꯇꯣ ꯑꯃꯔꯛ ꯏꯅꯦꯕ꯫
ꯑꯥ
ꯎꯝ ꯎꯝ ꯑꯩꯈꯣꯏꯅꯗꯤ ꯄꯥꯏꯟ ꯏꯁꯀ꯭ꯔꯤꯞꯀꯨꯝꯕꯅꯦꯕ ꯑꯩꯈꯣꯏꯅ ꯄꯥꯏꯔꯤꯕꯁꯤꯅ ꯑꯗꯣ ꯄꯥꯏꯟꯞ ꯇ꯭ꯔꯤꯕꯣꯟꯗ ꯏꯊꯣꯛꯄ꯫ ꯑꯗꯨꯃꯥꯏꯅ ꯇꯧꯔ ꯇꯧꯕꯅꯤ꯫
ꯑꯗꯨꯗꯤ ꯅꯪ ꯀꯝꯄ꯭ꯌꯨꯇꯔ ꯄꯥꯏꯕꯗꯤ ꯈꯨꯠꯇꯤ ꯍꯥꯏꯐꯦꯠ ꯊꯨꯔꯝꯃꯅꯤꯍꯦ꯫
ꯑꯗꯨꯝ ꯑꯥ ꯑꯩꯈꯣꯏꯅ ꯗꯔꯀꯥꯔ ꯑꯣꯏꯕꯒꯤ ꯄꯥꯏꯕ ꯁꯇꯥꯢꯜꯒ ꯑꯃꯨꯛꯀ ꯃꯈꯜꯗꯤ ꯇꯣꯡꯉꯥꯜꯂꯦꯗ ꯀꯝꯄ꯭ꯌꯨꯇꯔ ꯄꯥꯏꯕ ꯍꯥꯏꯕꯁꯤꯀꯣ ꯑꯩꯈꯣꯏꯅ ꯄꯥꯏꯔꯤꯕꯁꯤꯒꯗꯤ ꯇꯣꯡꯉꯥꯜꯂꯦꯗ